ꯍꯜꯂꯣ ꯇꯔꯕꯣ ꯍꯥ ꯂꯨꯄꯥ ꯆꯥꯝꯃꯉꯥ ꯆꯪꯉꯛꯄꯁꯦ ꯀꯩ ꯐꯥꯎꯕꯤꯒꯦ
ꯅꯪꯒꯤ ꯐꯣꯟꯍꯦꯛ ꯄꯥꯏꯕꯒ ꯄꯩꯁꯥ ꯋꯥꯔꯤ ꯇꯧꯋꯦ ꯇꯧꯋꯤꯅꯦ ꯑꯕ ꯑ ꯑꯦꯝ ꯁꯣ ꯁꯣ ꯑꯦꯛ ꯑꯦꯛꯁꯥꯏꯇꯤꯡ
ꯀꯩꯅꯣ
ꯇ ꯄꯨꯔꯣꯂ
ꯀꯩꯅꯣ ꯄꯨꯔꯛꯑꯣꯕꯣ
ꯃꯣꯟ
ꯄꯨꯔꯣ ꯄꯨꯔꯣ ꯅꯦ ꯄꯥꯥꯏꯒꯦ ꯄꯨꯔꯛꯑꯣ ꯂꯦꯄꯣ ꯅꯪꯪ ꯑꯗ ꯂꯦꯞꯄ ꯌꯥꯔꯣꯏꯅꯦ
ꯑꯗꯨꯝꯃꯦ ꯑꯩ ꯉꯁꯤꯒꯤ ꯐꯣꯟꯅꯦꯦ ꯐꯤꯞꯇꯤꯟ ꯁꯨꯅꯕ ꯇꯧꯁꯦ
ꯍ ꯈ ꯁꯤꯉꯖꯒ ꯂꯒꯦ ꯁꯤꯅꯦꯅꯤ
ꯎꯝ
ꯂꯧ ꯂ ꯐꯣꯟ ꯇꯧꯕ ꯃꯁꯤꯡ ꯅꯣꯏꯅ ꯍꯦꯜꯂꯁꯨ ꯑꯩꯅ ꯄꯩꯥ ꯑꯗꯨꯝ ꯍꯦꯜꯂꯦ ꯈꯗ ꯄꯨꯔ ꯌꯥꯝ ꯆ
ꯅꯪꯗꯤ ꯀꯂꯣꯔꯔ ꯄꯠꯇꯤ ꯑꯣꯏꯂꯔꯃꯦ
ꯄ ꯅꯅꯦ ꯄ꯭ꯔ
ꯌꯥꯎ
ꯇ
ꯀꯔꯤꯒꯤꯅꯣ ꯑꯩ ꯀꯣꯛꯁꯨ ꯌꯥꯗ꯭ꯔꯦꯕ
ꯁꯤꯕꯣ ꯌꯥꯝ ꯁꯥ ꯁꯤ ꯁꯤꯕ꯭ꯔꯣ ꯑꯣ ꯑꯣ
ꯎꯝ
ꯠꯇ ꯄꯥꯏꯅꯥꯏ ꯏꯅꯦ ꯄꯥꯏ ꯄꯥꯏ ꯑꯇ
ꯀꯅꯥꯅꯅꯣꯕ ꯉꯁꯤꯒꯤ ꯍꯣꯂꯤꯁꯦ ꯏꯅꯎꯒꯤ ꯈꯥꯎꯁꯨ ꯑꯣꯠꯂꯝꯃꯦ ꯍꯥꯏꯒꯁꯥꯏ
ꯃꯣꯏ
ꯀꯅꯥ ꯀꯩ ꯁꯦꯝꯃꯦ ꯍꯥꯏꯅꯣ
ꯃꯃꯥꯏ ꯐꯗꯨ ꯉꯁꯥꯏ ꯑꯣꯠꯂꯝꯃꯦ ꯍꯥꯏꯕ ꯏꯅꯥꯎꯒꯤꯁꯨ ꯕꯦꯒ ꯑꯣꯜꯂꯝꯃꯦ
ꯅꯨꯡꯉꯥꯏꯕ ꯑꯣꯏꯕ꯭ꯔꯥ
ꯎꯝꯖꯝꯕꯨ ꯑꯅꯤꯗꯨꯕꯥꯥꯏ ꯐꯃꯨꯅꯤꯇꯣꯏꯩꯅꯣ
ꯏꯅꯥꯎꯗꯤꯦꯛ ꯑꯣꯜꯂꯝꯃꯦ ꯍꯧꯖꯤ ꯑꯣꯜꯂꯝꯃꯤꯅꯩꯅ ꯉꯁꯥꯏ ꯀꯩꯅꯣ
ꯑꯣꯏꯔꯝꯅꯤ ꯈꯪꯗꯦ ꯃꯥꯅ ꯑꯣꯜꯂꯝꯃꯦ ꯍꯥꯏꯕꯅꯦ ꯑꯩ ꯈꯪꯗꯦ
ꯃꯥꯝꯗꯤ ꯈ꯭ꯂꯦꯛꯛꯇꯣ
ꯑꯣ
ꯑꯥꯏꯁ ꯀ꯭ꯔꯤꯝ ꯃꯌꯥꯝ ꯂꯩꯔ ꯆꯥꯥꯁꯟꯁꯤꯔ ꯈꯪꯗꯦ ꯃꯅ
ꯑꯣꯗꯤ ꯊ ꯍꯧꯗ
ꯀꯅꯥꯅ ꯑꯣꯏꯔꯝꯃꯒꯦ ꯀꯔꯤꯒꯤ ꯂꯧꯊꯣꯛꯏꯕ
ꯃ
ꯎꯝ ꯂꯥꯏꯒꯤ ꯄꯩꯁꯥꯗꯨ ꯂꯧꯊꯣꯛꯏꯕ
ꯃꯊꯤꯒ ꯂꯣꯏ ꯆꯤꯠꯂꯦ ꯅꯪꯅ ꯄꯥꯏꯕꯗ
ꯀꯩꯅꯣ ꯐꯣꯟꯗ ꯊꯤꯒꯤ ꯋꯥꯔꯤ ꯁꯥꯖꯜꯂꯛꯏꯗꯨꯕꯣ
ꯎ ꯑ
ꯃꯥꯅꯦ ꯈꯥꯏ ꯆꯔꯤ ꯇ
ꯄꯥꯏꯍꯂꯨꯅꯨ ꯍꯥꯠꯇꯣꯛꯇꯤꯅꯤ
ꯌꯥꯗꯕ ꯂꯩꯇꯦ
ꯑꯣ ꯆꯦꯛ ꯁꯤ ꯆꯥꯛ ꯁꯥꯏꯗꯕ ꯖꯥꯠꯅꯤꯅꯦ
ꯄꯨꯂꯞ ꯐꯥꯏꯗꯣꯔꯛꯏꯔꯣ
ꯍꯣꯏ ꯂꯥꯎ ꯂꯥꯎ
ꯑꯃꯨꯛ ꯆꯥ ꯌꯥꯅꯕꯅꯦ ꯊꯝꯕ ꯑꯣꯏꯔꯝꯅꯤ
ꯑꯦ ꯄꯥꯝꯖꯕꯗꯤ ꯃꯥ ꯑꯣꯏꯁꯦ ꯍꯤꯡꯕꯁꯤꯒ ꯄꯤꯛꯄꯁꯤꯒ ꯂ ꯍꯨꯝ ꯇꯨꯡꯒꯦ ꯍꯨꯝ ꯇꯨꯡꯒꯦ ꯄꯥꯏꯅꯣ
ꯐꯥꯏ
ꯐꯣꯟ ꯇꯧꯕꯁꯦ ꯀꯥꯏꯔꯥꯗ ꯇꯧꯔꯨꯔꯒꯅꯦ ꯃꯤꯗꯨꯅ ꯀꯦꯔꯥꯗ ꯆꯪꯉꯒ ꯑꯦꯞꯁꯇꯨꯗ ꯆꯪꯉꯒ ꯂꯩꯇ꯭ꯔꯗꯤꯅꯦ ꯐꯣꯟ ꯊꯣꯛꯂꯛꯑꯣꯏꯗꯕ꯭ꯔꯥ
ꯑꯩꯒ ꯑꯗꯨ ꯆꯧꯅꯉꯥꯏꯕ ꯑꯣꯏꯇꯥꯔꯗꯤ ꯈꯨꯞꯄ ꯃꯥꯜꯂꯦ ꯑꯩꯗꯤ ꯊꯣꯔꯛꯑꯦ
ꯃꯤ
ꯃ ꯇꯨꯝꯅꯤꯡꯉꯦ ꯇꯨꯝꯅꯤꯡꯉꯦ ꯃꯥꯗꯣ ꯊꯝꯃꯣ ꯊꯝꯃꯣ ꯊꯝ ꯇꯅꯤꯡꯉꯦꯌꯦ
ꯁꯤꯖꯤꯟ ꯍꯂꯥꯛꯇ꯭ꯔꯤꯕꯣ?
ꯕꯦꯝꯃ ꯃꯁꯤ ꯃꯁꯤ ꯄꯥꯏꯅꯣ ꯍꯥꯏꯔ ꯃꯁꯤ ꯉꯥꯎꯃꯜꯂꯤꯅꯦ ꯑꯥ ꯎꯝ ꯎꯝ ꯇꯔꯥꯕꯣ ꯍꯥꯏꯕꯅꯦ ꯊꯝꯃꯨꯔꯣꯆꯣ ꯊꯝꯃꯨꯔꯣꯆꯣ ꯇꯨꯝꯅꯤꯡ ꯉꯦꯌꯦ ꯃꯥ ꯇꯨꯝꯅꯤꯡꯉꯦ ꯌꯥꯔꯦ ꯄꯥꯏꯔꯨꯅꯨꯀꯣ ꯍꯨꯝ ꯇꯨꯝꯃꯣ ꯍꯨꯝ ꯇꯨꯝꯃꯣ ꯅꯣꯏ ꯃꯤ ꯀꯌꯥ ꯁꯨꯔꯥꯒꯦ
ꯌꯦꯡꯗꯗꯤ ꯈꯪꯉꯣꯏ
ꯇꯔꯨꯛ ꯁꯨꯔꯦ ꯇꯔꯨꯛ ꯌꯦꯡꯉꯦ ꯑꯩꯅ ꯅꯣꯏ ꯅꯌꯥ ꯅꯨꯄꯥꯖꯦ ꯉꯥꯎꯔꯦ ꯊꯝꯃꯣ ꯊꯝꯃꯣ ꯆꯣ ꯊꯝꯃꯣ ꯆꯣ ꯁꯤꯕ ꯇꯥꯔꯦ
ꯁꯤ ꯌꯦꯟ ꯀꯩꯅꯣꯒꯤ ꯎꯆꯦꯛꯁꯤꯒꯤ ꯃꯊꯤꯁꯦ ꯍꯪꯕ꯭ꯔꯥ ꯀꯔꯤꯝ ꯌꯥꯎꯗꯕ ꯋꯥꯅꯤ ꯆꯥꯛ ꯈꯛꯇꯪꯅꯤ ꯌꯦꯡꯉꯣ
ꯑꯃꯇꯪ ꯆꯥꯕꯒꯤ ꯑꯣꯏꯔꯝꯅꯤ
ꯂꯧꯌꯩꯕ ꯂꯣꯏꯔꯝꯒꯤꯔꯣꯏꯗ꯭ꯔꯣ
ꯂꯣꯏꯔꯝ ꯃꯅꯤ ꯉꯥꯁꯥꯏꯅ
ꯐꯣꯟ ꯑꯗꯨ ꯑꯉꯥꯡꯗꯣ
ꯃꯥꯁꯨ ꯈꯪꯉꯝꯕꯗꯤ ꯌꯥꯔꯦꯍꯦ
ꯃꯗ꯭ꯔꯥ
ꯎꯝ
ꯏꯆꯜ ꯐꯣꯟ ꯇꯧꯁꯜꯂꯛꯑꯦ ꯏꯅꯥꯎ ꯏꯆꯦ ꯐꯣꯟ ꯇꯧ ꯍꯥꯢꯌꯣ
ꯏꯅꯥꯎ ꯆꯦ ꯆꯟꯗ ꯐꯣꯟ ꯑꯝꯇ ꯇꯧꯋꯣꯌꯦ ꯀꯅꯥꯗ ꯆꯦꯆꯟꯗ ꯃꯉꯣꯟꯗ ꯇꯧꯁꯜꯂꯛꯑꯦꯌꯦ ꯑꯃꯇ ꯇꯧꯋꯣ ꯌꯦ ꯀꯛꯊꯠ ꯂꯣꯏꯌꯣ ꯀꯛꯊꯠꯂꯣꯌꯦ
ꯎꯝ ꯀꯛꯊꯠ ꯈꯔꯕꯅꯦ ꯍꯥꯢꯌꯣ
ꯀꯛꯊꯠꯈꯔꯦ ꯇꯧ ꯍꯥꯏꯌꯣ ꯍꯥꯏꯕ
ꯂꯣꯞ ꯁꯨꯝꯕ ꯃꯇꯝ ꯀꯌꯥ ꯋꯥꯔꯤ ꯒꯗꯣ ꯈꯔ ꯁꯔꯛ ꯎꯅꯦꯍꯦ
ꯋꯥꯔꯤ ꯁꯥꯅꯤꯡꯕ ꯢꯆꯥꯁꯦ ꯀꯩꯅꯣ ꯀꯣꯛꯁꯤ ꯏꯅꯨꯡ ꯅꯨꯡꯉꯥꯏꯇꯕꯔꯥ ꯀꯩꯅꯣꯝ ꯇꯧꯏ
ꯍꯣꯢ ꯏꯁꯥ ꯅꯨꯡꯉꯥꯏꯇꯔꯗꯤ ꯋꯥꯔꯤ ꯁꯥꯟꯅꯅꯤꯡꯗꯦ
ꯀꯣꯛ ꯅꯨꯡꯉꯥꯏ ꯇꯕꯥ ꯑꯩꯗꯣ
ꯎꯝ ꯅꯣꯏ ꯃꯤ ꯌꯥꯝ ꯈꯠꯅꯩꯅ
ꯅꯣꯏꯖꯨ ꯈꯠꯅꯩ
ꯑꯩꯉꯣꯟꯗꯩ ꯇꯥꯕ꯭ꯔꯣ
ꯅꯉꯣꯟꯗꯩ ꯁꯨ ꯇꯥꯏ ꯑꯩꯉꯣꯟꯗꯩꯁꯨ ꯇꯥꯏ ꯑꯩꯈꯣꯏꯗꯤ ꯖꯪꯒꯜꯗ ꯂꯩꯕꯅꯦ
ꯂꯥꯥꯎꯔꯛꯏ ꯑꯩꯅ ꯐꯪꯗꯧ ꯃꯥꯜꯂꯦ ꯄꯩꯁꯥ ꯈꯥꯁꯦ ꯍꯦꯟꯅ ꯋꯥꯔꯤ ꯁꯥꯟꯅꯔꯦ
ꯑ
ꯍꯦꯟꯅ ꯐꯪꯉꯅꯤ ꯕꯣꯅꯁꯀ ꯍꯥꯞꯆꯤꯜꯂꯛꯄ ꯈꯪꯄꯣꯇꯦ ꯑ ꯁꯦꯉꯦꯍꯦ ꯑꯗꯨꯗꯤꯅ ꯀꯥꯡ ꯉꯥꯅꯨ ꯌꯥꯝ ꯍꯣꯡꯉꯤꯗꯨꯗꯤ ꯀꯩꯅꯣ
ꯆꯥꯖꯦ ꯍꯥꯏ ꯌꯥꯗꯦꯗ ꯍꯪꯒ ꯂꯥꯡꯅꯣ ꯇꯥꯅꯤꯡꯗꯦ
ꯆꯠꯂꯣꯍꯦ ꯃꯔꯨꯞꯀꯤ ꯄꯩꯁꯥ ꯂꯩꯔꯕꯣ ꯅꯪ ꯀꯥꯉꯥꯅꯨꯒꯤ ꯃꯥꯊꯥ ꯁꯥꯏꯖꯤꯕꯣ ꯃꯣꯏꯒꯤ ꯕꯕꯥꯗ ꯍꯥꯏꯌꯣ ꯃꯣꯏ ꯨꯃꯣꯏꯒꯤ ꯀꯩꯅꯣꯒꯤ ꯌꯥꯝ ꯂꯣꯏꯕꯅꯦ ꯊꯤꯉꯨꯖꯝꯒꯤ
ꯅꯪ ꯆꯥꯒꯦꯔꯥ
ꯆꯥꯏꯅꯤꯡꯗꯦ ꯑꯩꯉꯣꯟꯗ ꯈꯥꯗꯣ ꯃꯥꯜꯂꯦ
ꯌꯝ ꯆꯥꯅꯤꯡꯕꯔ ꯁꯤꯖꯒꯤꯖꯅꯤ ꯑꯗꯨ ꯆꯥꯔꯒ
ꯁꯤꯗꯤ ꯁꯤꯔꯣꯏꯍꯦ ꯂꯧꯅꯒꯗꯔꯗꯤ ꯈꯪꯗꯦ ꯐꯠꯇꯕ
ꯀꯅꯥ ꯈꯪꯕ
ꯑꯩꯅ ꯈꯪꯉꯦ ꯑꯩꯅ ꯂꯣꯏꯅ ꯈꯪꯉꯦ ꯑꯩꯅ ꯈꯪꯉꯦ ꯑꯩꯒꯤꯅꯦ ꯍꯣꯁꯄꯣꯠꯁꯦ ꯄꯣꯏꯟ ꯑꯝꯇꯪꯅꯤ ꯀꯥꯏꯔꯤꯁꯦ ꯄꯥꯠꯄꯥꯠ ꯇꯠ
ꯑꯩꯗꯤ ꯑꯗꯨ ꯋꯥꯔꯤ ꯁꯥꯕ ꯌꯥꯔꯔꯣꯏꯗꯅꯦ ꯑꯩ ꯑꯣꯏꯗꯤ
ꯑ ꯑꯩꯅ ꯄꯥꯝꯕ ꯑꯩꯅ ꯄꯥꯝꯕ ꯏꯃꯨꯡꯗ ꯂꯩꯍꯧꯋꯦ ꯇꯨꯝꯍꯧꯕꯅꯦ ꯍꯩꯅꯧꯖꯨ ꯌꯥꯎꯔꯦ ꯈꯣꯏꯕꯥ ꯍꯩꯅꯧ ꯆꯔꯤꯕ ꯈꯣꯏꯃꯥꯗꯕ
ꯍꯥ
ꯈꯣꯏꯃꯥꯗꯨꯕꯣ ꯍꯩꯅꯧ ꯆꯥꯔꯤꯕ꯭ꯔꯣ
ꯇꯨꯝꯒ꯭ꯔꯦꯍꯦ ꯀꯥꯏꯗꯩꯅꯣ
ꯀꯩꯅꯣꯅ ꯏꯗꯣꯝꯆꯥ ꯅꯥꯎꯕꯤꯅ ꯍꯩꯅꯧ ꯆꯥꯕꯒꯤ ꯍꯥꯏꯈꯤꯕ
ꯖꯗ
ꯍ
ꯑꯩ ꯉꯔꯥꯡꯁꯨ ꯏꯁꯥ ꯅꯨꯡꯉꯥꯏꯇꯦꯕ ꯀꯣꯛꯁꯦ ꯀꯩꯅꯣꯝ ꯏꯇꯧ ꯇꯧꯔ ꯂꯩ ꯑꯩ ꯃꯥ ꯅꯥꯏꯝꯅꯤ
ꯁꯨꯁꯤꯟꯗꯨ ꯐꯣꯟꯒ ꯍꯜꯂ ꯇꯧꯔꯛꯇꯦ ꯇꯧꯔꯤꯁꯦ
ꯑꯉꯥꯎꯕꯅꯦꯍꯦ
ꯑꯗꯣ ꯑꯩꯅ ꯉꯁꯤ ꯅꯨꯃꯤꯠꯇ ꯑꯩ ꯐꯤꯞꯇꯤꯟ ꯁꯨꯍꯟꯁꯦ ꯍꯥꯏꯁꯤꯗꯤ
ꯑꯦꯚꯔꯦꯁꯇ ꯑꯈꯣꯌꯒ ꯃꯥꯟꯅ ꯂꯩꯔꯃꯗꯤ ꯑꯃꯨꯛ ꯑꯗꯨꯗꯤ ꯀꯩꯀꯥꯅꯩ ꯈꯨꯇꯧ ꯊꯣꯔꯦꯅ
ꯇꯧꯗ꯭ꯔꯁꯨ ꯌꯥꯏꯌꯦꯕ
ꯑꯗꯨꯅꯦ ꯑꯩ ꯈꯪꯅꯤꯡꯉꯤꯁꯦ ꯑꯩꯅ ꯈꯪꯅꯤꯡꯉꯤꯁꯦ ꯑꯗꯨꯅꯦ꯫
ꯑꯩꯅ ꯈꯪꯅꯤꯡꯉꯤꯁꯦ ꯑꯗꯨꯅꯦ ꯆꯦꯆꯧꯕꯤ ꯃꯉꯥꯎ ꯊꯤꯌꯦꯅ ꯍꯥꯏꯔꯤꯌꯦ ꯍꯥꯏꯖꯁꯅꯨ